ꯎꯝ
ꯇꯃꯕꯣ
ꯇꯨꯝꯗꯦ ꯇꯧꯔꯦ ꯃꯩ ꯂꯥꯛꯇꯦ
ꯀꯩꯒꯤꯅꯣ ꯅꯣꯡ ꯆꯨꯕ꯭ꯔꯣ ꯅꯨꯡꯁꯤꯠ ꯁꯤꯠꯄ꯭ꯔꯣ
ꯎꯝ ꯎ ꯁꯥꯥ ꯌꯥꯝ ꯀꯟꯅ ꯁꯤꯦꯠꯄꯅꯦ ꯑꯗꯨꯗ ꯃꯥꯏ ꯌꯥꯗ꯭ꯔ ꯃꯥꯜꯂꯦ ꯑꯇꯩꯗꯗꯤ ꯕꯖꯥꯔ ꯍꯣꯏꯗꯗꯤ ꯂꯥꯛꯑꯦ ꯕꯖꯥꯔ ꯂꯣꯝꯗꯗꯤ ꯂꯥꯛꯑꯦ
ꯉꯁꯤ ꯈꯛꯇꯐꯧ ꯂꯥꯛꯇꯕꯣ
ꯎꯥ ꯉꯁꯥꯏ ꯃꯣꯏ ꯃꯩꯗꯣ ꯁꯦꯝꯗꯤ ꯁꯦꯝꯕ ꯃꯥꯟꯗꯦꯕ ꯑꯗꯨ ꯃꯥꯏ ꯂꯥꯛꯄꯗꯨ ꯃꯔꯤ ꯃꯉꯥ ꯈꯥꯞꯄꯒꯥ ꯑꯃꯨꯛ ꯂꯥꯛ ꯑꯃꯨꯛ ꯀꯩꯅꯣ ꯌꯥꯗ ꯇꯧꯕꯗꯣ ꯑꯣ ꯂꯥꯛꯇ꯭ꯔꯦ ꯃꯣꯏ ꯁꯦꯝꯃꯦꯗꯤ ꯍꯥꯏ ꯑꯗꯨ ꯂꯥꯛꯇ꯭ꯔꯦ ꯑꯇꯩꯗꯗꯤ ꯂꯣꯏ ꯂꯥꯛꯈ꯭ꯔꯦ
ꯀꯩ ꯏꯟꯖꯥꯡ ꯆꯥꯔꯒꯦ ꯉꯁꯤꯗꯤ
ꯉꯁꯤ
ꯆꯝꯐꯨꯠꯂꯣ
ꯆꯝꯐꯨꯠ ꯃꯥꯏꯔꯦꯟ ꯃꯅꯥꯗꯣ
ꯑꯗꯨ ꯈꯛꯇ
ꯑꯗꯨꯒ ꯁꯟꯒꯤ ꯁꯟꯒꯤ ꯀꯣꯚꯔꯗꯣ
ꯃꯎꯟꯗꯣ
ꯎꯝ ꯑꯗꯨ ꯑꯗꯨ ꯃꯣꯔꯣꯛ ꯃꯦꯠꯂꯒ ꯆꯥꯏ
ꯑꯩꯒꯤꯁꯨ ꯈꯥꯛꯑꯝꯃꯨꯀꯣ ꯑꯗꯨꯗꯣ
ꯂꯩꯇ꯭ꯔꯦ ꯅꯍꯥꯟ ꯑꯗꯨ ꯁꯟ ꯑꯃꯒꯤ ꯀꯩꯅꯣ ꯂꯧꯕꯅꯦ
ꯄꯨꯂꯞ ꯂꯧꯕ
ꯎꯝ
ꯀꯅꯥꯅ ꯂꯧꯕ ꯑꯗꯨꯗꯤ ꯃꯩꯗꯗꯤ
ꯏꯃꯥꯅ ꯂꯧꯖꯦ ꯍꯥꯏꯕ ꯏꯃꯥꯅ ꯂꯧꯁꯦ ꯍꯥꯏꯕꯗ ꯂꯧꯔꯦ ꯆꯥꯕ ꯂꯣꯏꯁꯤꯜꯂꯒ ꯂꯧꯔꯦ
ꯇꯨꯝꯈ꯭ꯔꯕ꯭ꯔꯣ ꯃꯕꯥꯅꯤꯗꯤ
ꯇꯨꯝꯈ꯭ꯔꯦ ꯃꯩ ꯂꯥꯛꯇꯕꯅꯤꯅ
ꯅꯪꯗꯤ ꯀꯅꯥꯒ ꯇꯨꯝꯗꯣꯏꯕ
ꯏꯇꯣꯝꯇ
ꯃꯥꯗꯤ
ꯥꯄꯥꯒ
ꯑꯣꯝ
ꯌꯥꯝ ꯌꯥꯝ ꯁꯥꯏꯌꯦ ꯀꯔꯟ ꯇꯧꯔꯒ ꯇꯨꯝꯈꯤꯕꯅꯦ
ꯆꯥꯛ ꯆꯥꯈꯤꯗꯕ꯭ꯔꯣ ꯉꯁꯤꯁꯨ
ꯆꯥꯛ ꯉꯁꯤ ꯆꯥꯛ ꯈꯔ ꯌꯥꯝ ꯆꯥꯈꯤꯕꯅꯦ
ꯑꯣ
ꯉꯥ ꯉꯥ ꯑꯌꯥꯏꯕ ꯅꯣꯏ ꯇꯥꯃꯣꯅ ꯄꯤꯔꯛꯄ
ꯍꯣꯏ ꯕꯥꯅ ꯍꯥꯏꯕ ꯌꯥꯔꯦ ꯅꯣꯏ ꯇꯥꯃꯣ
ꯑꯗꯨꯒ ꯁꯟꯒꯤ ꯅꯪ ꯍꯧꯖꯤꯛ ꯍꯥꯏꯕꯗꯣ ꯑꯗꯨꯁꯨ ꯈꯔ ꯑꯃ ꯑꯅꯤ ꯄꯤꯔꯛꯄ ꯃꯥꯜꯂꯦ
ꯎꯝ ꯍꯜꯂꯛꯑꯦ ꯍꯥꯏꯕ꯭ꯔꯣ ꯅꯣꯏꯕꯥꯗꯣ
ꯍꯜꯂꯛꯑꯕ ꯃꯥꯜꯂꯦ ꯍꯌꯦꯡ ꯁꯟꯗꯦꯅꯦꯗꯅ
ꯑꯣ ꯑꯣ ꯑꯣ ꯀꯥꯎꯋꯦꯅꯦ
ꯀꯧꯔꯝꯒꯅꯤ ꯅꯆꯥꯁꯤꯡ ꯁꯦꯟꯅꯕꯗ
ꯅꯤꯡꯁꯤꯡꯪꯗ꯭ꯔꯦ ꯅꯣꯡꯃꯥꯏꯖꯤꯡꯒꯖꯦ ꯄꯨꯡꯀꯥꯎ ꯀꯥꯎꯔꯦ
ꯅꯪꯗꯤ ꯆꯥꯛ ꯆꯥꯔꯕꯣ
ꯆꯥꯔꯦ
ꯀꯔꯤ ꯏꯟꯁꯥꯡ
ꯉꯁꯤꯗꯤ ꯍꯥꯎꯋꯤ ꯆꯠ ꯆꯥꯗꯦꯗ ꯉꯁꯤꯗꯤ
ꯀꯔꯤ
ꯌꯦꯟꯖꯥꯏ
ꯏꯁꯁ ꯃꯇꯨꯝ ꯑꯃ ꯑꯅꯤ ꯈꯛꯇꯪ ꯆꯥꯕ ꯐꯪꯕꯗꯨꯕꯨ
ꯈꯛꯇ ꯅꯠꯇꯦ ꯃꯌꯥꯝꯅꯦ ꯂꯦꯝꯁꯨ ꯂꯦꯝꯃꯦ ꯍꯌꯦꯡ ꯆꯥꯗꯣꯏ
ꯏ ꯂꯦꯃꯝꯃꯅꯤ ꯆꯥꯛ ꯈꯨꯠꯆꯥꯥ ꯑꯗꯨꯒ
ꯍꯛꯁꯥꯡꯁꯦ ꯅꯛꯑꯝꯃꯒꯗꯤ
ꯑꯪꯅ
ꯒꯥꯔꯤ ꯑꯩ ꯆꯥꯛꯗꯤ ꯌꯥꯝ ꯆꯥꯗꯦ
ꯏꯁꯁ ꯅꯍꯥꯟ ꯌꯨꯝꯕ ꯌꯥꯝ ꯆꯣꯡꯈꯤꯅꯅꯤ ꯅꯪꯕꯨ
ꯆꯣꯡꯉꯦ ꯑꯗꯣ ꯆꯣꯡꯉꯗꯤ ꯆꯥꯛꯆꯥꯥ ꯌꯥꯗꯕ꯭ꯔꯣ
ꯖꯨꯝꯕꯥ ꯆꯣꯡꯉꯅꯤ ꯗꯥꯏꯛꯁꯨ ꯈꯔ ꯇꯧꯎ ꯖꯨꯝꯕꯥꯗ ꯆꯣꯡꯒꯦ ꯆꯣꯡꯒ ꯆꯥꯛꯅ
ꯆꯥꯛ ꯆꯥꯛ ꯑꯃꯗ ꯆꯥꯔꯤꯕꯅꯤ ꯀꯥ ꯍꯦꯟꯅ ꯆꯥꯕ ꯅꯠꯇꯅ ꯀꯔꯤ ꯈꯪꯗꯅ
ꯌꯨꯝꯗ ꯂꯥꯛꯑꯀꯥꯟꯗꯅꯦ ꯏꯃꯥꯅꯦ ꯑꯃꯃꯨꯛ ꯊꯣꯡꯉꯅꯤ ꯆꯥꯛꯈꯨꯝ ꯆꯥꯎ ꯆꯥꯎꯅ ꯍꯨꯛꯏꯅ
ꯑꯗꯨꯗꯤ ꯏꯃꯥꯅ ꯊꯣꯡꯕꯗꯤ ꯍꯥꯎꯕꯒꯤꯅꯤ ꯅꯪꯅ ꯊꯣꯡꯕꯗ ꯑꯩꯅ ꯆꯥꯛꯈꯨꯝ ꯆꯥꯎ ꯆꯥꯎ ꯍꯨꯛꯇꯧ ꯃꯥꯟꯕ꯭ꯔꯥ
ꯏꯁ ꯑꯩ ꯊꯣꯡꯁꯨ ꯊꯣꯡꯗꯣꯏꯅꯨ
ꯍꯧꯖꯤꯛꯐꯥꯎ ꯑꯗꯨꯐꯥꯎ ꯆꯥꯛ ꯏꯟꯖꯥꯡꯐꯥꯎ ꯊꯣꯡ ꯂꯩꯇꯕ
ꯍꯩꯌꯦ ꯑꯩꯅ ꯐꯖꯅ ꯊꯣꯡꯉꯗꯤ ꯅꯣꯏ ꯑꯩꯉꯣꯟꯗ ꯅꯨꯡꯇꯤꯒꯤ ꯊꯣꯡꯍꯜꯂꯅꯤ ꯈꯪꯕꯒꯤ ꯑꯩꯅ ꯊꯣꯡꯗꯕꯩ ꯊꯣꯡꯗꯕꯅꯦ
ꯎꯝ ꯆꯤꯟꯗ ꯊꯣꯡꯉꯣ ꯆꯤꯟꯗ ꯊꯣꯡꯉꯣ ꯆꯤꯟꯗ ꯄꯤꯖꯧ
ꯅꯪꯁꯨ ꯆꯤꯟꯗ ꯆꯥꯎ
ꯁꯨꯛ ꯀꯨꯏꯅ ꯂꯩꯃꯤꯟꯅꯔꯛꯏꯁꯦ ꯅꯣꯡꯃꯗꯁꯨ ꯅꯈꯨꯠꯅ ꯊꯣꯡꯕ ꯆꯥꯕ ꯐꯪꯈꯤꯗ꯭ꯔꯦꯗꯀꯣ
ꯑꯦꯁ ꯑꯩ ꯅ ꯂꯥꯛ ꯑꯣ ꯊꯣꯛꯑꯒ ꯄꯤꯖꯒꯦ ꯍꯥꯏꯕ ꯅꯠꯇ꯭ꯔ ꯅꯪ ꯅꯪꯅ ꯂꯥꯛꯇꯔꯒ
ꯊꯣꯡꯉꯝꯃꯅꯤ ꯅꯁꯛ ꯄꯥꯎ ꯎ ꯐꯪꯗ꯭ꯔꯤꯗꯣ
ꯊꯣꯛꯑꯒ ꯗꯤꯂꯤꯚ꯭ꯔꯤ ꯇꯧꯕꯤꯔꯛꯎꯔꯣ
ꯌꯥꯏꯅꯦ
ꯀꯔꯤ ꯌꯦꯟꯁꯥꯡ ꯊꯣꯡꯑꯒ ꯄꯤꯔꯛꯎꯔꯣ
ꯌꯥꯔꯦ ꯋꯥꯍꯩꯗꯨꯅ ꯄꯦꯟꯖꯔꯦ ꯑꯩ
ꯎꯝ ꯑꯗꯨꯅꯦꯕ ꯋꯥꯍꯩꯗꯨ ꯅ ꯄꯨꯛꯁꯨ ꯊꯜꯂꯝꯒꯅꯤ
ꯊꯟꯅꯩ ꯍꯥꯎꯇꯦ
ꯍꯥꯎꯕꯅꯦ ꯑꯩꯐꯥꯎ ꯍꯥꯎꯕꯅ ꯆꯥꯔꯀꯥꯟꯁꯤꯗ
ꯎꯝ ꯅꯁꯥꯅ ꯐꯥꯎ ꯆꯥꯅꯤꯡꯗ꯭ꯔꯒꯗꯤ ꯃꯤ ꯀꯅꯥꯝ ꯆꯥꯕꯤꯔꯔꯣꯏꯅꯦ ꯏꯕꯦꯝꯃ ꯅꯪꯕꯣ
ꯌꯥꯏꯌꯦ
ꯊꯣꯡꯁꯤ ꯊꯣꯡ ꯊꯣꯡꯁꯤ ꯊꯣꯡꯗꯕꯗ ꯀꯔꯤ ꯍꯤꯟꯖꯥꯡ ꯆꯝꯐꯨꯠ ꯑꯣꯏꯔꯝꯃꯅꯤ
ꯆꯝꯐꯨꯠꯒ ꯄꯣꯛꯀ ꯕ꯭ꯔꯣꯏꯂꯔꯒ ꯊꯣꯡꯕ ꯍꯩ
ꯑꯦꯟꯁꯥꯡ ꯍꯥꯎꯔꯣꯏ ꯗꯕ ꯏꯟꯁꯥꯡꯗꯨꯗꯤ ꯑꯩ ꯊꯣꯡꯕ ꯍꯩꯇꯦ ꯍꯥꯎꯒꯗꯕ ꯏꯟꯁꯥꯡꯗꯨꯗꯤ ꯑꯩ ꯊꯣꯡꯕ ꯍꯩꯌꯦ
ꯐꯖꯅ ꯊꯣꯡꯉꯗꯤ ꯍꯥꯎꯒꯗꯕ ꯏꯟꯖꯥꯡ ꯉꯥꯛꯇꯅꯤ ꯍꯥꯎꯔꯣꯏꯗꯕ ꯏꯟꯖꯥꯡ ꯑꯝꯇ ꯌꯥꯎꯗꯦ
ꯌꯥꯎꯋꯦ
ꯀꯔꯤ
ꯗꯥꯏ
ꯗꯥꯜꯁꯨ ꯍꯥꯎꯋꯤꯅꯦ ꯐꯖꯅ ꯊꯣꯡꯉꯗꯤ ꯍꯧꯔꯝꯃꯔꯣꯏ ꯍꯩꯇꯕꯩꯅꯦ ꯑꯗꯨ
ꯑꯩ ꯍꯣꯁꯇꯦꯜꯒ ꯆꯪꯉꯅꯤ ꯆꯪꯉꯗꯤ ꯗꯥꯜ ꯁꯨꯛꯆꯥ ꯆꯥꯔꯣꯏ
ꯎꯝ ꯁꯣꯏꯔꯔꯣꯏ
ꯌꯦꯟꯁꯥꯡ ꯍꯥꯎꯗ꯭ꯔꯗꯤ ꯃꯣꯏꯗ ꯂꯥꯛꯇꯣꯏꯅꯦ
ꯀꯗꯥꯏꯗ
ꯃꯣꯏꯒ ꯄꯨꯟꯅ ꯆꯥꯃꯤꯟꯅꯁꯦ ꯍꯥꯏꯕ
ꯍꯤꯟꯖꯥꯡꯐꯥꯎ ꯊꯣꯡꯕ ꯍꯩꯗꯅ
ꯑꯩ ꯊꯣꯡꯉꯣꯏꯌꯦ ꯑꯩ ꯍꯥꯏꯒꯦ ꯃꯣꯏꯅ ꯆꯥꯛ ꯏꯟꯁꯥꯡ ꯆꯥꯕꯗꯤ ꯑꯉꯥꯡꯁꯤꯡꯒꯤ ꯃꯔꯛꯇ ꯆꯥꯗ꯭ꯔꯁꯨ ꯑꯩꯈꯣꯏ ꯄꯨꯟꯅ ꯆꯁꯤ ꯍꯥꯏꯕ ꯑꯗꯨ ꯑꯩꯅ ꯇꯟꯕ ꯃꯔꯝꯗꯤ ꯀꯣꯜ ꯂꯤꯛ ꯐꯦꯡꯕ ꯇꯟꯕ
ꯑꯁ ꯌꯥꯏ ꯌꯥꯏ ꯅꯪꯒꯤ ꯋꯥꯈꯜꯂꯣꯟꯗꯨ
ꯅꯣꯡ ꯐꯥꯗꯣꯛ ꯆꯥꯛ ꯊꯣꯡꯕꯤꯌꯣ ꯁꯨꯃꯥꯏꯅ ꯑꯗꯨꯃꯥꯏꯅ ꯍꯥꯏꯔꯛꯄ ꯃꯇꯥꯡꯁꯨ ꯌꯥꯎꯒꯅꯦꯕ ꯑꯗꯣ
ꯊꯣꯡꯒꯗꯕꯅꯤ ꯀꯩꯅꯣ ꯅꯪ ꯌꯥꯝ ꯍꯣꯡꯉꯦꯗ
ꯑꯗꯣ ꯑꯁ ꯍꯣꯡꯕꯒꯤ ꯇꯣꯄꯤꯛꯇꯣ ꯑꯁꯤꯗ ꯄꯨꯔꯛꯑꯣ ꯍꯥꯏꯕ ꯑꯗꯨ ꯅꯠꯇꯦ ꯎꯝ
ꯎꯝ ꯍꯣꯡꯉꯦ ꯍꯥꯏꯔꯒ ꯅꯪ ꯑꯗꯨꯒꯤ ꯇꯧꯕꯩ ꯆꯥꯡꯗꯨꯗ ꯃꯤꯒꯤꯗ ꯇꯧꯔꯗꯤ ꯌꯥꯔꯔꯣꯏꯀꯣ ꯕꯦꯝꯃꯥ
ꯑꯩꯅ ꯑꯗꯨꯝ ꯌꯥꯅꯕ ꯁꯦꯝꯒꯅꯤ ꯀꯔꯤꯝꯇ ꯋꯥꯕꯤꯔꯨꯅ
ꯎꯃꯝ ꯃꯝ ꯂꯩꯔꯝꯅꯤ ꯅꯣꯏꯗꯣ
ꯂꯟꯗꯦꯟ ꯂꯟꯗꯦꯟ ꯂꯥꯡꯗꯦꯟ ꯂꯩ ꯁꯤꯗꯤ
ꯇꯜꯂꯦ ꯑꯩꯈꯣꯏꯗꯤ ꯄꯨꯡ ꯉꯥꯟ ꯉꯥꯜꯂꯦ
ꯅꯪꯅ ꯃꯇꯝ ꯑꯃꯗ ꯅꯪꯅ ꯃꯇꯝ ꯑꯃꯗ ꯑꯗꯨꯗ ꯏꯁꯇꯦꯟꯗꯔ ꯇꯥꯔꯒ ꯂꯩꯔꯁꯨ ꯑꯃꯨꯛ ꯅꯣꯏꯒꯤ ꯈꯨꯡꯒꯪꯁꯤꯗꯅꯪ ꯑꯃꯨꯛ ꯂꯥꯛꯇꯣꯏꯕ ꯀꯦꯔꯣꯁꯤꯟꯒꯤ ꯃꯅꯝꯅ ꯃꯨꯛ ꯅꯝꯕ ꯐꯪꯒꯣꯏꯅꯤ
ꯂꯥꯔꯣꯏꯌꯦ
ꯌꯨꯝ ꯄꯥꯜꯂꯒꯦ ꯍꯥꯏꯔꯨꯔꯣ ꯄꯥꯟꯈ꯭ꯔꯣ
ꯄꯜꯂꯣꯏꯌꯦ ꯄꯜꯂꯣꯏꯌꯦ
ꯄꯥꯟꯈ꯭ꯔꯣ ꯅꯆꯥ ꯌꯦꯡꯅꯤꯡꯈ꯭ꯔꯦꯗ ꯑꯩꯗꯤ
ꯌꯥꯝꯅ ꯍꯥꯏꯒꯦꯗ
ꯅꯆꯥꯗꯣ ꯅꯪ ꯂꯧꯔꯗꯤ ꯃꯁꯝꯗꯣ
ꯁꯣꯝ ꯒꯩꯗꯧꯔꯤꯒꯦ ꯌꯥꯔꯦ
ꯍ
ꯈꯪꯒꯅꯤ ꯅꯪ ꯃꯊꯪꯗ ꯑꯩ ꯂꯥꯛꯄꯗꯗꯤ
ꯑꯁ ꯑꯩ ꯂꯧꯔꯗꯤ ꯐꯖꯟꯗꯣꯏꯕ
ꯎꯝ ꯐꯖꯔꯝꯃꯅꯤ
ꯎꯝ ꯐꯖꯕꯅꯤ ꯐꯖꯒꯅꯤ ꯑꯩ ꯑꯩ ꯂꯧꯔꯗꯤ
ꯑ
ꯅꯪ ꯂꯔꯗꯤ ꯀꯥꯏꯗꯒꯤ
ꯏꯊꯟꯇ ꯐꯖꯍꯅ ꯈꯜꯂ ꯂꯩꯔꯕ꯭ꯔꯥ
ꯐꯖꯗ꯭ꯔꯗꯤ ꯀꯩꯅꯣ ꯐꯖꯕꯒꯤꯅꯦ ꯍꯧꯖꯤꯛ ꯅꯨꯄꯥ ꯃꯌꯥꯝꯅ ꯀꯣꯏꯇꯥꯟ ꯇꯥꯟꯅꯔꯒ ꯂꯩꯔꯤꯁꯦ
ꯑ ꯌꯥꯝ ꯉꯛꯑꯦ ꯑꯗꯨꯃꯥꯏꯅ ꯐꯥꯎ ꯍꯥꯏꯕ ꯉꯝꯃꯦ ꯅꯪꯁꯦ
ꯁꯤ ꯈꯛꯇꯪ ꯈꯪꯕ꯭ꯔꯣ ꯉꯝꯕꯒꯤ ꯆꯥꯡꯗꯤ ꯍꯥꯏꯔꯕꯅꯨ ꯌꯥꯝ ꯉꯝꯃꯈ꯭ꯔꯕ ꯆꯠꯅꯤ ꯑꯩ
ꯎꯝ ꯌꯥꯝ ꯉꯝꯃꯦ ꯊꯕꯛꯇꯨꯒ ꯍꯥꯏꯔꯗꯤ ꯆꯥꯟꯅꯗ꯭ꯔꯦ
ꯍꯦꯏ ꯊꯕꯛꯇꯣ ꯉꯥꯛꯇꯪ ꯇꯥꯏꯅꯕ ꯌꯥꯕ ꯅꯠꯇꯦꯅꯦ ꯊꯕꯛ
ꯆꯤꯟꯒ ꯊꯕꯛꯀ ꯇꯧꯒꯗꯝꯕꯅꯤ ꯆꯤꯟꯅ ꯆꯠꯂꯒ ꯊꯕꯛ ꯇꯧꯗ꯭ꯔꯗꯤ ꯃꯤ ꯅꯣꯛꯅꯔꯅꯤꯅꯦ
ꯑꯗꯨꯏ ꯃꯇꯝꯗꯣ ꯍꯦꯟꯈ꯭ꯔꯦ
ꯑꯁ
ꯍꯧꯖꯤꯛ ꯑꯗꯨꯕ ꯃꯇꯝꯗ ꯅꯠꯇ꯭ꯔꯦ ꯆꯤꯟꯅ ꯊꯕꯛ ꯇꯧꯕ ꯃꯇꯝꯅꯤ
ꯎꯝ ꯇꯧ ꯇꯧ ꯆꯤꯟꯅ ꯊꯕꯛ ꯇꯧꯔꯗꯤ ꯈꯨꯠ ꯁꯥ ꯄꯥꯟꯗ꯭ꯔ ꯄꯥꯟꯗ꯭ꯔꯁꯨ ꯌꯥꯔꯦꯌꯦꯦ
ꯀꯣ ꯆꯥꯎ ꯄꯥꯟꯗꯁꯨ ꯌꯥꯏꯗ
ꯎꯝ ꯁꯤ ꯂꯩꯗꯤ ꯌꯥꯔꯦꯕ
ꯁꯤ ꯂꯩꯗꯤꯌꯥ
ꯌꯥꯏꯌꯦ ꯃꯩꯂꯣꯒ ꯆꯞ ꯃꯥꯟꯅꯩ
ꯅꯨꯄꯤ ꯀꯣꯏꯕ ꯑꯃꯨꯛ ꯆꯠꯈ꯭ꯔꯦ ꯃꯥꯗꯤ ꯑ ꯉꯁꯥꯏ ꯆꯥꯛꯇꯣ ꯇꯞꯇꯥ ꯆꯠꯊꯣꯛꯑꯒ ꯍꯧꯖꯤꯛ ꯅꯨꯄꯤ ꯀꯣꯏꯕ ꯆꯠꯈ꯭ꯔꯦ
ꯀꯔꯤ ꯃꯥ ꯆꯝꯐꯨꯠ ꯌꯥꯝ ꯄꯥꯝꯕꯖꯥꯠꯂꯣ ꯑꯗꯨꯗꯤ ꯑꯍꯥꯎꯕ ꯄꯤꯕꯩꯔꯣ
ꯅꯠꯇꯦ ꯆꯝꯐꯨꯠꯇꯨꯒ ꯑꯩꯅ ꯄꯟꯖꯥꯕꯤ ꯇꯀꯥ ꯂꯩꯔꯒ ꯃꯤ ꯃꯤꯛꯁ ꯇꯧꯔꯒ ꯄꯤꯕ
ꯑꯗꯨꯁꯨ ꯑꯁ
ꯑꯗꯨꯒ ꯃꯇꯨꯒꯤ ꯌꯨꯝꯗ ꯆꯠꯈ꯭ꯔꯦ ꯑꯃꯨꯛ
ꯀꯅꯥꯅꯣ ꯀꯗꯥꯋꯥꯏꯗꯅꯣ ꯂꯩꯕ꯭ꯔꯣ ꯑꯅꯛꯄꯗ
ꯈꯪꯗꯦ ꯑꯁ ꯑꯩꯈꯣꯏ ꯂꯩꯀꯥꯗꯗꯤ ꯍꯈꯣꯏ ꯅꯨꯄꯤ ꯂꯩꯇ꯭ꯔꯦ
ꯆꯞ ꯃꯥꯟꯅꯩ ꯅꯪꯒ ꯂꯩꯀꯥꯏ ꯀꯣꯏꯕ ꯀꯟꯕꯗꯤ
ꯅꯍꯥꯟꯗ ꯏꯔꯨꯕꯤꯒꯦ ꯍꯥꯏꯕ ꯃꯇꯝꯗꯗꯤ ꯌꯥꯗꯦꯗꯅ ꯑꯗꯨꯒ ꯅꯍꯥꯟ ꯅꯨꯄꯤ ꯀꯣꯏꯕ ꯆꯠꯄ ꯃꯇꯝꯗ ꯅꯣꯡ ꯇꯥꯕ ꯑꯗꯨꯒꯤ ꯂꯣꯏ ꯆꯣꯠꯂꯒ ꯂꯥꯛꯑꯦ
ꯇꯣꯏꯅ ꯂꯨꯖꯗꯕꯩꯅꯦ ꯃꯥ ꯇꯥꯜꯂꯤꯗꯣ
ꯁꯃꯥꯇ ꯀꯥꯗꯒꯤ
ꯇꯣꯏꯅ ꯂꯨꯖꯕꯤꯔꯗꯤ ꯑꯉꯥꯡ ꯑꯣꯏꯔꯤꯀꯥꯟꯗ ꯂꯨꯖꯕꯤꯗꯕꯩꯅꯦꯗꯣ
ꯑꯩ ꯂꯨꯋꯦ
ꯍꯩꯅꯔꯗꯤ ꯍꯩꯅꯔꯗꯤ ꯂꯨꯖꯒꯗꯕ ꯌꯥꯒꯗꯕ
ꯃꯥꯅ ꯈꯤꯇꯪ ꯆꯥꯎꯔꯛꯑꯀꯥꯟꯗ ꯑꯩ ꯌꯨꯝꯗ ꯊꯝꯈꯤꯗꯗꯤ ꯃꯣꯏꯅ ꯏꯔꯨꯕꯤꯗꯨꯕꯒꯤꯅꯤ ꯑꯩꯒ ꯑꯩꯅ ꯂꯩꯥꯏꯔꯨꯀꯥꯟꯗꯗꯤ ꯑꯗꯨꯝ ꯏꯔꯨꯕꯅꯦ
ꯎꯝ ꯂꯨꯔꯝꯃꯅꯤ ꯂꯨꯕꯩꯅꯤ
ꯑꯨ ꯏꯔꯨꯕꯤꯕꯅꯦ ꯑꯩꯅ ꯑꯣ ꯑꯩꯅ ꯏꯔꯨꯕ ꯃꯇꯝꯗ ꯑꯩꯈꯣꯏ ꯔꯦꯟ ꯃꯄꯨꯗꯣ ꯃꯣꯏ ꯋꯤꯟꯗꯣꯗ ꯀꯩꯅꯣ ꯇꯧꯔꯒ ꯌꯦꯡꯉꯝꯕꯅꯦ ꯑꯩꯅ ꯃꯉꯣꯟꯗ ꯐꯨꯔꯒ ꯏꯔꯨꯕꯤꯕꯒꯤ
ꯀꯔꯤ ꯇꯧꯔꯒ
ꯑꯩꯅ ꯐꯨꯕꯒꯤ ꯃꯥꯗꯣ ꯈꯣꯡꯕ ꯏꯔꯨꯕ ꯇꯟꯕꯒꯤ
ꯈꯪꯒꯗꯕꯩ ꯇꯥꯏꯞꯇ
ꯈꯪꯒꯅꯤ
ꯍꯧꯖꯤꯛꯇꯤ ꯅꯪ ꯌꯨꯝ ꯂꯩꯔꯦ ꯂꯨꯖꯕꯤꯕꯨꯗꯤ ꯀꯔꯤ ꯀꯥꯏ
ꯌꯥꯗꯦꯅꯦ
ꯌꯥꯔꯔꯣꯏꯅꯦ
ꯍꯥꯏꯗꯤ ꯑꯩꯈꯣꯏꯗꯤ ꯆꯤ ꯊꯕꯛ ꯇꯧꯕꯅꯤꯗꯅ
ꯅꯪ ꯂꯧꯋꯦꯕ